ꯑꯣ ꯇꯥꯔꯕ ꯎꯝ ꯌꯥꯔꯦ ꯌꯥꯔꯦ ꯎꯝ
ꯁꯥꯕ꯭ꯔꯥ ꯌꯦꯡꯕ꯭ꯔꯣꯁꯤꯀꯣ
ꯏ ꯁ ꯎꯝ
ꯎꯝ ꯍꯜꯂꯦ ꯑꯗꯨ ꯑꯣꯏ ꯑꯁꯨ ꯉꯥꯏꯍꯥꯛ ꯄꯣꯠꯊꯥꯔꯝꯃꯤꯅꯦ
ꯑꯗꯨꯅꯦ ꯅꯪ ꯀ꯭ꯂꯥꯁ ꯂꯧ ꯇꯧꯔꯤ ꯈꯣꯠꯂꯤꯅ ꯍꯥꯏꯔꯤꯅꯨꯗꯤꯅ ꯅꯪ ꯉꯁꯥꯏ ꯋꯥꯔꯤ ꯁꯥꯟꯅꯕꯗꯨꯗ ꯑꯩꯉꯣꯟꯗ ꯋꯥꯔꯤ ꯂꯤꯔꯛꯑ ꯁꯥꯔꯃꯨ ꯀ꯭ꯂꯥꯁꯇ ꯂꯩꯔꯤ ꯈꯣꯠꯂꯤꯅ ꯑꯩꯉꯣꯟꯗ ꯍꯪꯉꯛꯑꯝꯃꯤ ꯆꯥꯛꯇꯤ ꯆꯥꯔꯕꯣ
ꯆꯥꯂꯦ ꯆꯂꯦ ꯅ ꯇꯃꯤꯁꯨꯕꯣ
ꯑꯩꯁꯨ ꯆꯥꯔꯤ ꯑꯩꯈꯣꯏꯗ ꯆꯥꯛ ꯑꯗꯨꯝ ꯊꯦꯡꯉꯤꯗꯅ ꯊꯕꯛ ꯃꯌꯥꯝꯁꯦ ꯌꯥꯗꯕꯒꯤ ꯆꯥꯛ ꯉꯟꯅ ꯂꯣꯏꯇꯥꯔꯁꯨꯅꯦ ꯆꯥꯕꯤꯅꯕꯁꯦ ꯂꯩꯇꯦ ꯍꯥꯏꯕ
ꯀꯔꯤꯖꯥꯛ ꯆꯥꯔꯕ
ꯑꯦꯟꯖꯥꯡꯗꯤ ꯁꯒꯔꯤ ꯊꯣꯡꯉꯦ ꯑꯗꯨꯒ ꯀꯥꯡꯍꯧꯅꯦ ꯑꯗꯒꯤ ꯁꯦꯕꯣꯠ ꯑꯃ ꯃꯦꯠꯂꯦ ꯑꯗꯨꯃꯥꯏꯅ ꯇꯧꯔꯒ ꯆꯥꯁꯤꯟꯈꯔꯦ
ꯎꯝ ꯑꯩꯗꯤ ꯑꯩꯅ ꯈꯣꯡꯗ꯭ꯔꯝ ꯊꯣꯡꯉꯦ ꯑꯗꯨꯒ ꯀꯩꯅꯣꯗꯣ ꯅꯥꯇꯣꯟ ꯆꯥꯕ꯭ꯔꯥꯗꯤ ꯈꯪꯗꯦ ꯑꯩꯈꯣꯏ ꯈꯣꯡꯗꯣꯝ ꯊꯣꯡꯉꯀꯥꯟꯗ ꯊꯥꯎ ꯉꯥꯎꯔ ꯊꯣꯡꯉꯀꯥꯟꯗ ꯕꯦꯁꯣꯠ ꯃꯇ
ꯑꯣ ꯆꯥꯏꯍꯦ ꯏꯁ ꯌꯥꯝ ꯍꯥꯎꯕꯅꯦ ꯑꯗꯨꯗꯣ
ꯑꯗꯨꯗ ꯆ ꯑꯩ ꯑꯗꯨꯁꯨ ꯆꯥꯔꯦ ꯑꯗꯨꯃꯥꯏꯅ ꯑꯥ ꯑꯗꯨꯒ ꯀꯩꯅꯣ ꯇꯧꯔꯕ ꯑꯩꯅ ꯁꯨꯝ ꯑ ꯑꯗꯨꯃꯅ ꯁꯨꯝ ꯕꯦꯁꯣꯟꯗ ꯊꯤꯠꯂꯨꯕꯩꯣꯂꯨꯕ ꯁꯨꯝ ꯈꯣꯊ ꯍꯥꯝꯃꯤꯕ ꯈꯔ ꯕꯦꯁꯣꯟꯒꯤ ꯃꯍꯤ ꯃꯍꯤ ꯁꯔꯨꯛ ꯇꯨ ꯈꯔ ꯍꯥꯞꯆꯜꯂꯨꯔꯦꯅꯦ ꯅꯪ ꯅꯪꯅꯤꯕ ꯍꯣꯏ ꯋꯥ ꯈꯌꯥ ꯑꯃ ꯐꯗꯧꯕ
ꯈꯣꯡꯗꯣꯝ ꯊꯣꯡꯕ ꯌꯥꯝ ꯍꯥꯎꯋꯦ ꯐꯖꯅ ꯊꯣꯡꯉꯗꯤꯅꯦ ꯌꯥꯝ ꯍꯥꯎꯕꯅꯦꯕ ꯃꯤꯅꯗꯤ ꯈꯣꯡꯗꯔꯨꯝ ꯊꯣꯡꯕꯥꯅ ꯈꯜꯂꯝꯒꯅꯤꯕ
ꯎꯝ ꯑꯆꯥꯄꯣꯠ ꯍꯥꯟꯕ ꯂꯣꯏꯔꯕꯣ ꯂꯣꯏꯗ꯭ꯔꯤꯕꯣ
ꯂꯣꯏꯗ꯭ꯔꯤꯌꯦ ꯑꯩꯈꯣꯏꯗꯥꯅ ꯇꯥꯎꯔꯤꯌꯦ ꯁꯤ ꯍꯟꯗꯛꯀꯤ ꯃꯔꯣꯟꯁꯤꯅ ꯂꯣꯏꯔꯅꯤ ꯑꯗ ꯑꯩꯁꯨ ꯉꯔꯥꯡꯁꯦ ꯈꯣꯡꯗ꯭ꯔꯨꯝ ꯈꯣꯡꯗ꯭ꯔꯨꯝ ꯊꯣꯡ ꯊꯣꯡꯕꯁꯦ ꯌꯥꯝ ꯆꯥꯅꯤꯡꯉꯦꯅ ꯑꯩ ꯈꯜꯂ ꯂꯩꯔꯝꯃꯤꯅꯦꯕ ꯑꯗꯨꯒꯅ ꯉꯁꯤ ꯅꯪꯅ ꯋꯥꯔꯤ ꯁꯥꯔꯛꯄꯗ ꯌꯥꯎꯕ ꯋꯥꯥꯟꯗ
ꯎꯝ ꯉꯁꯥꯏ ꯋꯥꯍꯪ ꯍꯪꯉꯛꯄꯗꯨꯗ ꯑꯩꯅ ꯑꯩ ꯍꯥꯏꯖꯤꯅꯤ ꯃꯣꯏꯒꯤ ꯁꯥꯎꯟꯗꯣ ꯊꯥꯔꯛꯑꯀꯥꯟꯗꯅꯦꯕ ꯋꯥꯍꯪ ꯍꯪꯉꯛꯄꯗꯨꯗ ꯑꯩꯈꯣꯏꯒꯤ ꯀꯩꯅꯣ ꯃꯌꯦꯛ ꯃꯩꯇꯩ ꯃꯌꯦꯛꯇꯅꯦ ꯌꯥꯎꯔꯛꯄꯅꯦ ꯑꯗꯨꯗ ꯃꯔꯛ ꯇꯨꯗꯒꯤ ꯑꯆꯨꯝ ꯆꯨꯝꯗ ꯑꯔꯥꯟ ꯂꯥꯟꯗ ꯁꯦꯝꯒꯗꯕ ꯕ ꯑꯩꯈꯣꯏꯅ ꯀꯛꯊꯣꯛ ꯀꯛꯁꯤꯟ ꯇꯧꯔꯒ
ꯑꯣ ꯑꯗꯨꯒꯤ ꯋꯥꯔꯤꯗꯣ ꯃꯉꯣꯟꯗꯅꯦ ꯀꯩꯅꯣ ꯇꯧꯔꯒ ꯐꯣꯟ ꯇꯧꯔꯒ ꯇꯞꯅ ꯀꯣꯟꯅ ꯑꯃꯨꯛ ꯍꯪꯉꯣ ꯑꯗꯨꯗꯣ ꯁꯤꯁꯤꯗ ꯍꯥꯏꯔꯨꯔ ꯑꯗꯨꯏꯗꯨ ꯅ ꯑꯃꯗꯨ ꯇꯣꯉꯥꯟꯅ ꯑꯗꯣꯝꯗ ꯑꯃꯨꯛ ꯍꯣꯔꯦꯟ ꯀꯣꯟꯅ ꯐꯣꯟ ꯇꯧꯔꯒ ꯍꯪꯉꯣꯕ ꯑꯗꯨꯒ ꯈꯪꯗꯕ ꯃꯌꯥꯝꯗꯣ
ꯍꯣꯏ ꯑꯗꯣ ꯑꯩꯅ ꯑꯩ ꯍꯧꯕꯩꯅꯦ ꯑꯗꯨꯗꯤ ꯈꯪꯗꯦ
ꯀ꯭ꯂꯥꯁꯇꯣ ꯉꯁꯤꯒꯤꯗꯤ ꯂꯣꯏꯔꯦꯗꯅ ꯅꯪ ꯑꯦꯛꯖꯥꯝ ꯀꯩꯀꯥ ꯇꯧꯔꯤꯗꯣ ꯂꯣꯏꯈ꯭ꯔꯕꯣ
ꯂꯣꯏꯗꯔꯤ ꯑꯦꯛꯖꯥꯝ ꯗꯦꯠ ꯇ꯭ꯋꯦꯟꯇꯤ ꯃꯇꯨꯡ ꯇꯥꯕ ꯌꯥꯏ ꯇꯥꯡ ꯀꯨꯟꯅꯤꯊꯣꯏ ꯀꯨꯟꯍꯨꯝꯗꯣꯏ ꯁ꯭ꯋꯥꯏꯗꯒꯤ ꯄꯩꯁꯥ ꯇꯥꯔꯛꯄ ꯌꯥꯏ ꯃꯇꯝꯗꯤ ꯂꯦꯞꯇꯔꯤ
ꯑꯗꯨꯅ ꯐꯥꯏꯅꯦꯜ ꯑꯣꯏꯗꯣꯏꯔꯕ ꯑꯣ ꯋꯥꯏ ꯁꯪꯉꯅꯤꯅ ꯑꯗꯨ ꯂꯣꯏꯔꯗꯤ
ꯁꯪꯉꯅꯤ ꯑꯗꯣ ꯑꯌꯨꯛꯇ ꯀ꯭ꯂꯥꯁ ꯑꯃꯒ ꯑꯃꯨꯛ ꯆꯠ ꯑꯗꯨ ꯅꯠꯇꯦ ꯑꯌꯨꯛꯀꯤꯗꯤ ꯈꯔ ꯐꯩꯗꯦ ꯑꯌꯨꯛꯀꯤꯗꯤ ꯄꯨꯡ ꯇꯔꯦꯠ ꯇꯔꯦꯠ ꯃꯈꯥꯏ ꯁ꯭ꯋꯥꯏꯗꯩ ꯍꯧꯔꯒ ꯄꯨꯡ ꯇꯔꯥ ꯑꯌꯨꯛꯀꯤ ꯄꯨꯡ ꯇꯔꯥ ꯁ꯭ꯋꯥꯏꯗ ꯂꯣꯏꯗꯣꯏꯕ
ꯑꯣ ꯑꯣ ꯑꯗꯨꯗꯤ ꯌꯥꯝ ꯊꯤꯅ ꯀꯣꯝꯃꯤ ꯀꯩꯅꯣ
ꯑꯗꯨꯅꯃꯨꯛ
ꯎꯝ
ꯑꯩꯅ ꯍꯥꯟꯅ ꯃꯃꯥꯡꯗ ꯗꯥꯟꯁ ꯑꯦꯀꯥꯗꯃꯤꯒꯤ ꯇꯝꯕ ꯂꯣꯏꯍꯧꯗꯕꯗꯣ ꯂꯣꯏꯁꯤꯟꯒꯦ ꯇꯧꯕꯅꯤꯗ ꯆꯣꯂꯣꯝꯒꯤꯗ ꯏꯁꯩꯒꯤꯕꯨꯗꯤ ꯂꯣꯏꯔꯕ
ꯑꯩꯒꯤꯅꯦꯕꯀꯣ ꯎꯝ ꯑꯗꯨꯅꯦ ꯑꯩꯅꯅꯦ ꯑꯩꯈꯣꯏ ꯕꯦꯝꯃꯁꯤꯁꯨ ꯀ꯭ꯂꯥꯁ ꯇꯨꯌꯦꯜꯞ ꯂꯣꯏꯔꯀꯥꯟꯗ ꯅꯪꯅ ꯇꯝꯕ ꯌꯥꯔꯔꯣꯏꯅ ꯃꯥꯗꯤ
ꯌꯥꯅꯤ ꯑꯩ ꯍꯥꯏꯒꯦ ꯉꯥꯏꯈꯣꯀꯣ ꯑꯩ ꯍꯥꯏ
ꯌꯥꯔꯣꯏ ꯍꯥꯏꯗꯤ ꯍꯥꯏꯕꯗꯤꯅꯦ ꯃꯥꯅ ꯑꯅꯤ ꯐꯪꯖꯟꯅꯔ ꯇꯝꯕꯗꯣ
ꯅꯠꯇꯦ ꯍꯧꯖꯤꯛ ꯃꯥꯁꯦ ꯇꯦꯟ ꯑꯦꯂꯚꯦꯟ ꯀꯥꯗꯣꯏ ꯅꯠꯇ꯭ꯔꯣ ꯑꯗꯨꯗꯤ ꯑꯗꯨ ꯑꯗꯨꯝ ꯀꯥꯀꯥꯅ ꯂꯣꯏ ꯂꯣꯏꯅ ꯂꯣꯏꯔꯀꯥꯟꯗ ꯑꯗꯨꯝ ꯇꯨꯌꯦꯜꯞ ꯂꯣꯏꯔꯀꯥꯟꯗ ꯇꯨꯌꯦꯜꯞꯇꯣ ꯄꯨꯔꯥ ꯊꯥꯗꯣꯛꯍꯜꯂꯣ ꯑꯗꯨꯒ ꯇꯧꯔꯣ ꯑꯗꯨꯝ ꯐꯔꯦ ꯒ꯭ꯌꯥꯟ ꯇꯥꯅ
ꯑꯗꯨꯏꯗꯅꯦ ꯑꯩꯅ ꯇꯨꯌꯦꯜꯞꯇ ꯊꯥꯕ ꯂꯣꯏꯔꯒꯅꯦ ꯅꯔꯁꯤꯡꯒꯤ ꯂꯥꯏꯟꯗ ꯆꯠꯍꯟꯒꯦ ꯇꯧꯕ ꯑꯗꯨꯅ ꯐꯔꯛ ꯇꯥꯟꯅꯔꯗꯧꯕ
ꯑꯗꯨꯁꯨ ꯌꯥꯏ ꯀꯩꯅꯣ ꯑꯗꯨꯗꯤ ꯑꯗꯨꯅ ꯐꯩ ꯀꯩ ꯃꯁꯥꯅꯕꯨ ꯄꯥꯝꯕ꯭ꯔꯥ
ꯄꯥꯝꯃꯦ ꯑꯗꯨꯕꯨꯗꯤ
ꯌꯥꯏ ꯀꯩꯅꯣ ꯅꯔꯁꯤꯡ ꯑꯣꯏꯔꯒ ꯕꯤ ꯑꯦꯁ ꯁꯤ ꯅꯔꯁꯤꯡ ꯑꯣꯏꯍꯜꯂꯨꯗꯅ ꯕꯤ ꯑꯦꯁ ꯁꯤ ꯅꯔꯁꯤꯡꯅ ꯐꯩꯕ ꯖꯤꯅꯦꯝ ꯖꯤ ꯑꯦꯟ ꯑꯦꯝ ꯍꯥꯏꯐꯦꯠ ꯀꯩꯅꯣꯝ ꯂꯩꯖꯅꯤ ꯃꯣꯏꯒꯤ ꯃꯔꯣꯟ ꯈꯪꯗꯦꯗ
ꯅꯂꯩ
ꯕꯤ ꯑꯦꯁ ꯑꯦ ꯅꯔꯁꯤꯡꯒꯤꯅ ꯍꯦꯛ ꯗꯣꯛꯇꯔꯒꯤ ꯃꯊꯪꯅꯦ ꯍꯥꯏꯕ
ꯃꯥꯅꯤ ꯃꯥꯅꯤ
ꯄꯩꯁꯥꯗꯤ ꯑꯗꯨꯅꯕꯨꯗꯤ ꯈꯔ ꯆꯪꯉꯝꯒꯅꯤ ꯆꯍꯤꯁꯨ ꯃꯥꯟꯅꯖꯥꯠꯂꯥ
ꯁꯤ ꯄꯩꯁꯥ ꯌꯥꯝ ꯆꯥꯎꯋꯦ ꯍꯥꯏꯌꯦ ꯕꯦꯁꯤꯁꯨ
ꯎꯝ ꯌꯥꯏꯌꯦ
ꯑꯗꯨꯅꯤ ꯂꯥꯏꯔꯤꯛ ꯌꯥꯝ ꯁꯥꯡꯅ ꯇꯝꯗꯗꯣꯏ ꯁꯔꯛꯄꯨꯗꯤ ꯃꯣꯏ ꯃꯣꯏꯒꯤ ꯆꯥꯟꯅꯒꯗꯕ ꯂꯝꯕꯤ ꯑꯃꯃꯝ ꯄꯤꯍꯧꯕꯗꯨꯅ ꯐꯩꯌꯦꯅ ꯇꯧꯅꯤꯗ
ꯐꯩ ꯀꯩꯗꯧꯗꯣꯏꯅꯣꯍꯦ ꯕꯤ ꯑꯦ ꯑꯦꯝ ꯑꯦ ꯐꯧꯇꯝ ꯀꯩꯗꯧꯗꯣꯏꯅꯣ ꯑꯈꯣꯏ ꯁꯨꯝ ꯃꯁꯤꯒ ꯃꯔꯤ ꯂꯩꯅꯕ ꯁꯨꯝ ꯑꯩꯈꯣꯏ
ꯍꯥꯏꯕꯗꯤ ꯃꯣꯏꯅ ꯑꯗꯨꯗꯤ ꯃꯣꯏꯅ ꯑꯗꯨꯗ ꯑꯥꯏ ꯑꯦꯁ ꯊꯥꯗꯣꯏꯅꯤ ꯑꯥꯏ ꯄꯤ ꯑꯦꯁ ꯊꯥꯗꯣꯏꯅꯤ ꯑꯗꯨ ꯇꯧꯗꯣꯏꯅꯤꯅ ꯑꯦꯛꯖꯥꯝ ꯃꯌꯥꯝ ꯑꯆꯧ ꯑꯆꯧꯕ ꯃꯌꯥꯝ ꯊꯥꯅꯤ ꯍꯥꯏꯕꯗꯤ ꯂꯥꯏꯔꯤꯛ ꯄꯥꯕ ꯉꯝꯃꯣꯏꯗꯕ ꯄꯣꯠꯅꯤꯅꯅꯦ ꯃꯣꯏ ꯃꯣꯏꯒ ꯆꯥꯟꯅꯕ ꯌꯦꯡꯉꯒ ꯂꯝꯕꯤ ꯆꯪꯍꯟꯒꯤꯕ ꯁꯤꯅ ꯈ꯭ꯋꯥꯏ ꯐꯔꯦꯅ ꯈꯜꯂꯦ ꯂꯥꯏꯔꯤꯛ ꯇꯝꯊꯔꯨꯔꯒ ꯂꯦꯝꯂꯩꯗꯣꯏ ꯁꯛꯄꯨꯗꯤ
ꯃꯃꯥꯡꯗ ꯅꯣꯗꯤꯗ ꯐꯣꯟ ꯇꯧꯕꯅꯦ ꯃꯉꯣꯟꯗ ꯐꯣꯟ ꯇꯧꯕꯗ ꯃꯥ ꯔꯤꯡꯗꯤ ꯆꯠꯂꯒ ꯄꯥꯏꯔꯛꯇꯕ ꯇꯨꯝꯃꯤꯔ ꯀꯩꯗꯧꯅꯣ ꯈꯪꯗꯦ
ꯑꯣ ꯃꯥ ꯄꯣꯊꯥꯔꯝꯃꯅꯤ ꯃꯥ ꯉꯁꯤ ꯌꯥꯝ ꯉꯟꯅ ꯍꯧꯒꯠꯄꯅꯤ ꯃꯣꯏ ꯕꯕꯥ ꯊꯕꯛ ꯆꯠꯀꯅꯤ ꯍꯥꯏꯕꯗꯨꯗ ꯆꯥꯛ ꯏꯁꯤꯡ ꯀꯔꯤ ꯀꯔꯥꯗꯨꯁꯨ ꯃꯥꯅ ꯉꯟꯅ ꯍꯣꯠꯅꯩ ꯍꯥꯏꯕꯅꯦꯕ ꯑꯗꯒꯤ ꯃꯆꯤꯟ ꯃꯅꯥꯎ ꯃꯣꯏꯅ ꯅꯨꯄꯤ ꯑꯅꯤ ꯅꯨꯄꯥ ꯑꯅꯤ ꯅꯨꯄꯤ ꯑꯅꯤꯃꯛ ꯂꯣꯏ ꯃꯌꯨꯝ ꯄꯥꯟꯒ꯭ꯔꯦ ꯃꯥꯅꯗꯤ ꯈ꯭ꯋꯥꯏ ꯑꯍꯟꯅꯦꯕꯀꯣ ꯅꯨꯄꯤ ꯑꯅꯤꯗꯨꯅ ꯃꯥꯏ ꯃꯈꯥꯅꯦꯕ ꯅꯨꯄꯥꯁꯤꯅ ꯈ꯭ꯋꯥꯏ ꯑꯃꯨꯛ ꯏꯇꯣꯟꯇꯣꯟꯕ ꯃꯅꯥꯎꯄꯥꯁꯤꯅ ꯎꯝ
ꯑꯣ ꯃꯥ ꯃꯆꯟꯅꯨꯄꯤꯅ ꯀꯌꯥꯝ ꯀꯨꯏꯔꯒꯦ ꯄꯥꯟꯒꯤꯕ
ꯃꯆꯟꯅꯨꯄꯤ ꯑꯅꯤꯗꯨꯗꯤ ꯃꯆꯥꯒ ꯆꯥꯎꯔꯦꯗ ꯃꯆꯥꯗꯣ ꯃꯆꯥ ꯂꯥꯡꯕꯒꯤ ꯅꯠꯇꯦꯗ ꯃꯥ ꯑꯣ ꯃꯆꯟꯅꯨꯄꯤ ꯑꯃꯕꯨꯗꯤ ꯈꯔ ꯉꯟꯅ ꯄꯥꯟꯈ꯭ꯔꯦ ꯑꯇꯣꯝꯕꯤꯗꯨꯅ ꯑꯍꯟꯗꯨꯅ ꯀꯨꯝ ꯀꯣꯟꯅ ꯄꯥꯜꯂꯤꯅꯦꯕꯀꯣ ꯑꯍꯟꯗꯨꯗꯤ ꯀꯨꯟꯊ꯭ꯔꯥ ꯆꯪꯉꯛꯏꯅꯦ ꯍꯟꯗꯛ ꯑꯗꯨꯒ ꯎꯝ ꯃꯆꯟꯅꯨꯄꯤ ꯃꯆꯟꯅꯨꯄꯤ ꯑꯍꯟꯗꯨꯅ ꯀꯣꯟꯅ ꯄꯥꯜꯂꯤꯗꯨꯅꯅꯦ ꯃꯥꯗ ꯍꯥꯏꯅ ꯁꯤꯡꯅꯔꯒ ꯄꯥꯟꯕꯅꯦꯕꯀꯣ꯫ ꯑꯗꯨꯒ ꯑꯉꯥꯡ ꯑꯣꯏꯅꯗꯤ ꯄꯥꯟꯕ ꯑꯗꯨ ꯃꯆꯥꯅꯨꯄꯥꯗꯣ ꯆꯍꯤ ꯇꯔꯥ ꯇꯔꯥ ꯇꯔꯥꯃꯥꯊꯣꯏꯃꯨꯛ ꯁꯨꯗꯣꯔꯝꯕꯅꯤ ꯃꯆꯥꯅꯨꯄꯥꯗꯣ ꯑꯗꯨ ꯃꯆꯥꯅꯨꯄꯤꯗꯨꯗꯤ ꯍꯟꯗꯛ ꯒ꯭ꯌꯥꯅꯥꯟꯅ ꯁꯣ ꯑꯃ ꯊꯣꯛꯄꯗꯒ ꯃꯣꯏꯒꯤ ꯎꯝ ꯐꯣꯇꯣꯒ ꯇꯧꯔꯒ ꯍꯟꯗꯛ ꯔꯤꯜꯁꯀ ꯌꯥꯝ ꯊꯥꯒꯠꯄꯅꯤ ꯃ ꯃꯣꯏꯒꯤ ꯃꯣꯏ ꯃꯥꯏ ꯆꯟꯅꯨꯄꯤ ꯃꯆꯥꯅꯨꯄꯤꯗꫭ ꯃꯁꯛ ꯌꯥꯝ ꯅꯨꯡꯁꯤꯕꯅꯤ
ꯎꯝ
ꯑꯗꯨꯅꯤ ꯇꯧꯔꯤꯖꯤ ꯒ꯭ꯌꯥꯟ ꯇꯥꯗꯦ
ꯁꯨꯃꯥꯏ ꯋꯥꯔꯤ ꯁꯥꯕꯖꯤꯅ ꯑꯩꯈꯣꯏꯒꯤ ꯅꯨꯡꯁꯤꯠ ꯐꯦꯟ ꯊꯥꯕꯒꯤ ꯅꯨꯡꯁꯤꯠ ꯃꯈꯣꯟ ꯇꯥꯕ꯭ꯔꯥ ꯇꯥꯗꯕ꯭ꯔꯥ
ꯇꯥꯗꯦ
ꯑꯗꯨ ꯆꯨꯝꯅꯩ ꯀꯣꯜꯗꯅꯗꯤ ꯇꯥꯕ ꯉꯛꯇ꯭ꯔꯥ
ꯑꯥ ꯑꯩ ꯐꯦꯟꯒ ꯊꯥꯗꯦꯗ ꯉꯁꯤꯅ ꯈꯤꯇꯪꯕꯨꯗꯤ ꯏꯪꯉꯤ ꯉꯔꯥꯡ ꯅꯍꯥꯟꯒ ꯌꯦꯡꯅꯔꯨꯔꯗꯤ
ꯉꯁꯤꯗꯤ ꯗꯥꯁꯅꯥ ꯃꯇꯣꯝꯗ ꯉꯁꯥꯏ ꯑꯁꯣꯝꯗ ꯆꯪꯍꯧꯗꯏꯅꯦ ꯑꯇꯩꯗꯤ ꯆꯪꯍꯧꯗꯗꯥꯏꯅꯦ
ꯑꯥꯎ ꯑꯩꯁꯨ ꯇꯟꯗꯅ ꯉꯁꯤꯗꯤ ꯀꯩꯝ ꯆꯪꯗ꯭ꯔꯦ
ꯆꯪꯉꯛꯇ꯭ꯔꯤ ꯑꯩꯁꯨ ꯉꯁꯤ ꯀꯩꯅꯣ ꯇꯧꯗꯧꯕ ꯑꯃꯁꯨ ꯂꯩ ꯁꯅꯥꯍꫭꯏ ꯌꯥꯎ ꯁꯅꯥꯅ ꯆꯪꯉꯛ ꯃꯇꯝꯗ ꯍꯥꯏꯕꯤꯔꯕ ꯃꯣꯏ ꯆꯪꯉꯛꯄ ꯃꯇꯝꯗ ꯀꯩꯝ ꯃꯈꯣꯏ ꯍꯦꯛ ꯇꯨꯃꯤꯟꯅ ꯆꯨꯞ ꯆꯥꯛꯇ ꯍꯦꯛ ꯂꯩꯕ
ꯎꯝ
ꯆꯉꯛꯇꯦ ꯀꯗꯩꯅꫭ ꯉꯔꯥꯡꯗꯩꯅꯤ ꯄꯥꯛꯅ ꯅꯥꯆꯉꯉꯛ ꯀꯦꯜꯂ ꯖꯥꯠꯂꯥ ꯈꯪꯗꯦ ꯗꯥꯆꯧꯗꯨꯁꯨ ꯃꯌꯨꯝ ꯆꯠꯂꯨꯔꯦ ꯉꯔꯥꯡꯗꯣ ꯑꯩꯅ ꯂꯥꯛꯑꯣꯅ ꯍꯥꯏꯕꯗꯨꯗ ꯆꯠꯂꯨꯔꯒ ꯑꯗꯣ ꯏꯇꯩꯃ ꯀꯃꯥꯏ ꯀꯃꯥꯏ ꯀꯥꯏ ꯆꯠꯈꯤꯅꯣ ꯈꯪꯗꯤꯌꯦ ꯃꯥꯅ ꯂꯩꯔ ꯐꯣꯟꯗ ꯄꯥꯏꯔꯛꯇꯤꯌꯦ ꯀꯅ ꯄꯥꯏꯔꯛꯇꯦ ꯍꯣꯏ ꯉꯥꯜꯂꯤꯉꯩꯗꯕꯨꯗꯤ ꯐꯣꯟ ꯇꯧꯔꯛꯑꯝꯃꯦ ꯑꯗꯨꯗ ꯆꯥꯛ ꯂꯣꯏꯁꯜꯂꯣ ꯑꯗꯨꯒ ꯍꯥꯟꯂꯛꯑ ꯆꯇꯣ ꯊꯕꯛ ꯆꯠꯇꯣꯏꯅꯦ ꯍꯥꯏꯔꯝꯃꯤ ꯁꯤꯅꯦꯕ ꯑꯁ ꯊꯣꯏꯔꯥꯡꯁꯨ ꯌꯥꯝ ꯅꯣꯛꯅꯤꯡꯉꯦ ꯉꯔꯥꯡꯁꯦ ꯀꯩꯅꯣ ꯍꯥꯏꯔꯛꯄ ꯑꯩꯈꯣꯏꯒꯤ ꯗꯁ ꯆꯧꯗꯨ ꯐꯣꯟ ꯇꯧꯔꯛꯑꯦꯌꯦ ꯑꯌꯨꯛꯇ
ꯎꯝ
ꯉꯥꯔꯥꯡꯗꯣ ꯑꯣꯞ ꯂꯩꯕꯅꯤꯅ ꯁꯨꯝ ꯁꯨꯇꯤꯗ ꯊꯕꯛꯇꯣ ꯆꯠꯂꯨꯔꯣꯏꯗꯕꯅꯤꯅ ꯁꯨꯝ ꯑꯩꯈꯣꯏ ꯀꯣꯏꯕ ꯆꯠꯂꯨꯁꯦꯅ ꯍꯥꯏꯕꯖꯥꯠꯅꯤ
ꯎꯝ
ꯑꯗꯨꯗ ꯎꯝ ꯃꯥ ꯂꯥꯛꯑꯦꯌꯦ ꯑꯗꯨꯒ ꯄꯥꯔꯤꯇꯣꯟꯅꯦ ꯃꯥꯅꯦ ꯔꯣꯁꯟꯒ ꯊꯣꯏꯔꯥꯁ ꯃꯣꯏ ꯃꯔꯤ ꯑꯟꯗ꯭ꯔꯣꯗ ꯀꯣꯏꯔꯨꯏ ꯍꯥꯏꯔꯦꯕꯀꯣ
ꯎꯝ
ꯄꯨꯗꯤ ꯑꯌꯨꯛꯀꯗ ꯆꯥꯔꯛꯇ ꯃꯥꯜꯂꯦ ꯑꯗꯨꯝ ꯑꯗꯨꯝ ꯉꯥꯏꯍꯥꯛ ꯀꯣꯏꯔꯣ ꯈꯣꯠꯂꯣ ꯂꯥꯡꯉꯣ ꯍꯜꯂꯛꯑꯒ ꯑꯃꯨꯛ ꯍꯩꯅ ꯇꯣꯝꯇꯣꯝꯗꯤ ꯌꯥꯎꯗ꯭ꯔꯣꯕꯨ ꯇꯣꯝꯇꯣꯝꯗꯤ ꯃꯥꯏꯁꯨ ꯆꯨꯍꯤꯡ ꯁꯨꯝꯕꯅꯤꯅ ꯑꯌꯨꯛꯀꯤꯗꯨꯗ ꯃꯥꯏ ꯊꯕꯛ ꯆꯤꯟꯖꯩꯗꯅ
ꯎꯝ
ꯑꯗꯨ ꯍꯜꯂ ꯃꯇꯨꯡꯗ ꯀꯩꯅꯣ ꯇꯧꯔꯦꯅ ꯑꯩꯈꯣꯏ ꯁꯤꯒꯤ ꯀꯩꯅꯣꯗꯣ ꯑꯣ ꯃꯣꯏꯗꯨꯗ ꯑꯃꯨꯛ ꯄꯨꯜꯂ ꯂꯥꯛꯑꯦ ꯍꯥꯏꯕ ꯃꯣꯏꯁꯦ ꯄꯨꯂꯞ
ꯑꯣ ꯀꯩꯅꯣꯗ ꯃꯥꯒꯤ ꯃꯥꯒꯤ ꯔꯦꯟꯇ ꯑꯣ ꯇꯣꯝ ꯇꯣꯝ ꯍꯣꯏꯗ
ꯀꫭꯅꯨꯡ ꯃꯥꯡꯗ ꯍꯥꯏꯇꯥꯔꯦ
ꯎꯝ ꯎꯝ ꯎꯝ ꯎꯝ
ꯑꯗ ꯑꯩꯉꯣꯟꯗꯁꯨ ꯂꯥꯛꯑꯣꯅꯦ ꯍꯥꯏꯔꯝꯕ ꯑꯩꯗꯤ ꯌꯥꯔꯣꯏ ꯗꯨꯀꯥꯟ ꯅꯨꯡꯗꯥꯡ ꯋꯥꯏꯔꯝꯒꯤ ꯈꯣꯝꯕ ꯆꯠꯄꯗꯣ ꯆꯠꯇꯧꯔꯦ ꯐꯔꯛ ꯇꯥꯔꯅꯤꯅ ꯑꯗꯨꯝ ꯍꯥꯏꯒꯗꯕ ꯑꯩꯅꯁꯨ ꯆꯠꯇ꯭ꯔꯕ
ꯎꯝ
ꯎ ꯎ
ꯊꯥꯏꯗꯒꯤ ꯅꯨꯡꯇꯤꯒꯤ ꯁꯨꯝ ꯄꯨꯜꯂꯏ ꯉꯝꯄꯣꯟꯇꯗ
ꯎꯝ ꯑꯩꯗꯤ ꯍꯧꯖꯤꯛꯀꯤ ꯀꯁꯏ ꯑꯁ ꯅꯗꯤꯗ ꯑꯗ ꯆꯪꯉꯨ ꯑꯗ ꯆꯪꯉꯨ ꯍꯥꯏꯕꯗꯤ ꯀꯣꯛ ꯃꯌꯥꯝ ꯉꯥꯎꯏꯗꯕꯦꯟꯗ ꯀꯔꯝ ꯀꯥꯟꯗ ꯍꯩꯔꯛꯇꯣꯏꯅꯣꯁꯨ ꯑꯗꯨꯝ ꯉꯥꯎꯔꯤ
ꯑꯗꯨ ꯑꯗꯨꯒꯤꯗꯨꯗꯤ ꯑꯗꯨꯒꯤꯗꯨꯗꯤ ꯆꯪꯉꯁꯨ ꯌꯥꯕ ꯆꯪꯛꯇꯁꯨ ꯌꯥꯕ ꯄꯣꯠ ꯑꯣꯏꯔ ꯑꯣꯏꯔꯝꯒꯅꯤꯗ ꯃꯣꯟꯗ ꯐꯖꯅ ꯍꯪꯁꯤ
ꯉꯥꯏꯖꯔꯛꯄ ꯃ ꯍꯥꯎ ꯂꯒꯂꯗꯤ ꯏ ꯂꯣꯏꯔꯛꯄꯗ
ꯎꯝ
ꯍꯧꯖꯤꯛ ꯍꯥꯟꯕ ꯂꯣꯏꯔꯕ
ꯑ ꯍꯥꯟꯥꯟꯕ ꯍꯥꯟꯥꯟꯕ ꯗꯤ ꯕꯦꯝꯃꯅ ꯍꯥꯜꯂꯦ ꯑꯗ ꯑꯩꯈꯣꯏꯗꯥꯅꯅꯦ ꯎ ꯑꯩꯈꯣꯏꯗꯥꯅ ꯑꯩꯈꯣꯏ ꯑꯍꯥꯟꯕꯒꯤ ꯃꯥꯒꯤ ꯁꯥꯕꯗꯣ ꯁꯥꯏꯔꯗꯅ ꯑꯗꯨꯒ ꯃꯨꯜꯍꯟꯗꯅ ꯊꯝꯃꯦꯗꯅ ꯑꯗꯣ ꯑꯩꯈꯣꯏ ꯑꯃꯨꯛ ꯃꯨꯜꯍꯜꯂꯦꯅ ꯍꯣꯏ ꯃꯥꯅꯁꯨ ꯑꯗꯨꯝ ꯃꯨꯟꯕꯗꯤ ꯃꯨꯜꯍꯟꯕꯤꯕꯀꯣ ꯃꯥꯅ ꯋꯥꯔꯒꯗꯤ ꯑꯩꯈꯣꯏꯅ ꯑꯃꯨꯛ ꯃꯨꯜꯍꯟꯕ
ꯃꯨꯜꯍꯟꯕ ꯍꯥꯏꯁꯦ ꯑꯗꯨꯝ ꯑꯗꯨꯝ ꯑꯊꯥꯎ ꯈꯨꯗꯤꯡꯒꯤ ꯑꯗꯨꯃꯥꯏꯅ ꯍꯥꯞ ꯕꯣꯏꯜ ꯑꯗꯨꯝ ꯇꯣꯊꯃꯤꯔꯕ
ꯊꯝꯃꯤꯅꯦ ꯑꯗꯨꯒ ꯄꯨꯂꯞ ꯄꯨꯜꯂꯞ ꯑꯃꯨꯛ ꯃꯨꯜꯍꯟꯕ ꯑꯗꯨꯅ ꯍꯦꯟꯅ ꯑꯩꯈꯣꯏꯒꯤ ꯃꯍꯥꯎ ꯊꯣꯛꯄ ꯍꯥꯏ ꯇꯔꯦ
ꯑꯗꯒꯤ ꯃꯣꯏꯒꯤ ꯃꯦꯁꯤꯤꯟ ꯀꯥꯞꯄ ꯑꯗꯨꯗ ꯇ ꯅꯪꯁꯨ ꯍꯩ ꯔꯕꯔ ꯔꯥꯎꯟꯗ
ꯑꯩꯗꯨ ꯀꯩꯅꯣ ꯇꯧꯗꯦꯌꯦ ꯐꯖꯅ ꯍꯩꯇꯌꯦ ꯔꯥꯎꯟ ꯇꯥꯕꯗ ꯍꯩꯇꯕꯗꯣ ꯕꯨꯖꯤꯌꯥꯒꯨꯝꯕ ꯀꯥꯞꯄ ꯍꯥꯏꯕꯁꯤꯗꯤ ꯕꯨꯖꯤꯌꯥꯒꯨꯝꯕ ꯀꯥꯞꯄꯗꯗꯤ ꯃꯥꯒꯤ ꯀꯩꯅꯣꯁꯦ ꯂꯣꯏꯅꯃꯛ ꯁꯣꯏꯔꯁꯨ ꯌꯥꯏꯗꯅ ꯕꯨꯖꯤꯌꯥꯗꯤ ꯃꯥꯏ ꯃꯀꯨꯞ ꯃꯀꯨꯞ ꯇꯥꯔꯒ ꯍꯥꯟꯗꯧꯕ ꯄꯣꯠꯅꯤꯅ ꯑꯗꯨꯗ ꯑꯗꯨꯅ ꯕꯨꯖꯤꯌꯥꯒꯨꯝꯕ ꯀꯥꯞꯄꯗ ꯍꯩꯌꯦꯕ ꯑꯗꯨ ꯋꯥꯇꯤꯟꯒꯨꯝꯕ ꯀꯥꯞꯄꯗꯗꯤ ꯑꯩꯗꯤ ꯍꯩꯇꯦ
ꯎꯝ ꯍꯣꯏ ꯃꯥꯏꯂ ꯂꯩꯅꯦ ꯀꯋꯥꯒꯤ ꯋꯥꯠꯇꯅ ꯍꯥꯏꯕꯁꯤ ꯁꯄꯒꯤ ꯁꯣꯏꯜꯄ ꯃ
ꯃꯥꯅꯦ ꯀꯛꯆꯤꯡꯒꯤ ꯄꯕꯣꯔꯥ ꯀꯥꯏꯅ ꯇꯣꯉꯥꯟ ꯇꯣꯉꯥꯟꯕ ꯀꯩꯅꯣꯗ ꯍꯣꯏ ꯐꯔꯦ ꯑꯗꯣ ꯎꯝ ꯀꯩꯅꯣ ꯇꯧꯔꯒꯦ ꯑꯩ ꯊꯝꯃꯒꯦ ꯉꯥꯏꯍꯥꯛ ꯂꯩꯦꯛꯒ ꯑꯃꯨꯛ ꯇꯧꯅꯁꯤꯀꯣ
ꯍꯣꯏ ꯍꯣꯏ ꯌꯥꯏꯌꯦ ꯊꯕꯛ ꯂꯣꯏꯁꯟꯅꯔꯒ
ꯍꯣꯏ ꯍ ꯍꯣꯏ ꯎꯝ
ꯎꯝ ꯑꯗꯥꯎ